ꯑꯂ
ꯄꯨ꯭ꯔꯣ
ꯑꯆꯥ ꯇꯥꯔꯦ ꯇꯞꯅ ꯇꯥꯕꯒꯤꯔꯥ ꯑꯩꯒꯤ ꯃꯈꯣꯟ ꯀꯟꯅ ꯉꯥꯡꯗꯕꯩꯔꯣ ꯍꯥꯏꯗꯤ ꯅꯪꯒꯤ ꯏꯁꯄꯤꯀꯔꯅꯔꯣ ꯑꯣ ꯈꯇꯅ ꯐꯥꯎꯔꯔꯕꯒꯦ ꯌꯥꯑ ꯌꯥꯏ
ꯌꯥꯕꯖꯥꯅꯦ ꯝ ꯐꯣꯃꯅꯒ ꯂꯏꯗ
ꯑꯆꯥ
ꯍꯗꯤ
ꯑꯩꯁꯨ ꯑꯗꯨꯝ ꯐꯝꯍꯜꯂꯦ ꯑꯗꯣ ꯑꯗꯨꯒꯤꯅꯦ ꯅꯪ ꯀꯣꯜ ꯍꯥꯥ
ꯀꯩꯁꯨ ꯆꯠꯂꯣꯏꯗ꯭ꯔꯣ
ꯆꯠꯂꯣꯏꯗꯪ ꯉꯁꯤꯗꯤ ꯆꯠꯅꯤꯡꯉꯥꯏ ꯗꯔꯀꯥꯔ ꯑꯣꯏꯗ꯭ꯔꯦꯕꯀꯣ ꯍꯧꯖꯤꯛꯀ
ꯂꯤꯁ ꯁꯛꯇꯇ ꯁꯔꯔꯕꯣ
ꯎ ꯆꯥꯇ꯭ꯔꯤ ꯈꯔ ꯊꯦꯡꯅ ꯆꯥꯒꯟꯕ ꯍꯥꯏꯕ ꯇꯥꯔꯦ ꯑꯩꯈꯣꯏꯁꯦ ꯍꯣꯏ ꯕꯣꯜꯁꯨ ꯌꯦꯡꯕ ꯑꯗꯨꯒꯤ ꯊꯦꯡꯅ ꯍꯧꯒꯠꯄꯒꯤꯀꯣ
ꯎꯝ
ꯑꯗꯨꯒꯤ ꯊꯦꯡꯅ ꯍꯧꯒꯠꯄꯒꯤ ꯉꯟꯅ ꯆꯥꯕꯗꯣ ꯍꯩꯅꯗꯕ
ꯌꯥꯝ ꯅꯨꯡꯉꯥꯏ
ꯁꯤꯤꯖꯦ ꯑꯗꯣ ꯍꯧꯖꯤꯛꯁꯦꯃꯥꯏ ꯀꯃꯥꯏ ꯇꯧꯔꯤꯒꯦ ꯍꯧꯖꯤꯛꯀꯥꯟꯁꯦ
ꯑꯗꯨꯝ ꯂꯩꯔꯦ ꯀ꯭ꯔꯤꯁꯨ ꯆꯠꯇꯦ
ꯀꯩꯁꯨ ꯆꯠꯇꯕ ꯑꯗꯣ ꯑꯗꯨꯝ ꯅꯨꯡꯉꯥꯏꯅ ꯂꯩꯕ ꯖꯥꯠꯂꯥ
ꯑꯁ ꯌꯨꯝꯗ ꯂꯩꯃꯟꯗꯅ ꯋꯥꯔꯦꯗ
ꯑ ꯑꯗ ꯌꯨꯝꯗ ꯂꯩꯃꯟꯁꯦ ꯀꯩꯀꯩꯗꯤ ꯇꯧꯔ ꯂꯩꯦ ꯌꯨꯝꯗ
ꯀ꯭ꯔꯤꯁ ꯇꯥꯎꯗꯤ ꯊꯟꯁꯂ ꯏꯕꯒ
ꯆꯥꯛ ꯆꯥꯛ ꯊꯣꯡꯉꯅꯤ ꯆꯥꯔꯅꯤ ꯐꯤ ꯁꯨꯔꯅꯤ ꯂꯣꯏꯔꯦ
ꯏꯊꯟꯗꯁꯨ ꯂꯩꯕ ꯑꯁ ꯀꯗꯥꯏꯗ ꯑꯣꯏꯕ ꯖꯥꯠꯂꯣꯀꯣ ꯅꯪ ꯂꯩꯕꯁꯦ ꯎꯝ
ꯕꯔ ꯑꯗꯗ ꯏꯕꯅꯤ
ꯑ ꯃꯅꯤꯄꯨꯔ ꯃꯌꯥꯏꯗꯔꯣ
ꯑ
ꯃꯥꯏꯗ ꯅꯠꯇꯦꯒ
ꯒꯖꯅꯦ ꯍ ꯅꯪꯁꯤꯁꯨ
ꯅꯠꯇꯦꯗ ꯂꯩꯕ ꯑꯦꯔꯤꯌꯥꯗꯣ ꯍꯥꯏꯐꯦꯠ ꯍꯪꯕꯅꯤꯗ
ꯈꯪꯅꯤꯡꯕ꯭ꯔꯣ ꯂꯥꯛꯀꯦꯔꯣ ꯅꯍꯪ
ꯌꯥꯏ ꯀꯩꯅꯣ ꯅꯛꯀ ꯅꯛꯂꯝꯃꯗꯤ ꯍꯥ ꯑꯦꯟꯁꯥꯡ ꯍꯥꯎꯕ ꯀꯥꯟꯗ ꯈꯔ ꯈꯔ
ꯐꯁ
ꯁꯤꯌꯥꯔ ꯇꯧꯕ ꯌꯥꯏꯗꯅ ꯑꯗꯨꯒꯤ ꯋꯥꯅꯤꯗ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
ꯈꯪꯅꯤꯡꯕ꯭ꯔꯣ ꯍꯥꯏꯕꯤꯌꯣꯔꯣ꯫ ꯎꯝ꯫ ꯁꯤ ꯃꯥꯏ ꯌꯎꯗ꯭ꯔꯤ ꯉꯥꯏꯗ꯫
ꯁꯦꯡꯃꯥ ꯌꯧꯗ꯭ꯔꯤꯉꯩꯗ꯫
ꯎꯝ
ꯑꯗꯨꯗꯤ ꯑꯗꯨ ꯑꯗꯨꯗꯤ ꯑꯗꯨꯒꯤ ꯄꯔꯦꯡꯗꯨꯗꯤ ꯀꯩ ꯇꯧꯔꯅꯤꯉꯥꯏ ꯂꯩꯕ꯭ꯔꯣ
ꯊꯕꯛ ꯑꯃꯒꯤ ꯂꯩꯕꯅꯦ
ꯍꯥꯏꯕꯗꯤ ꯀꯩꯅꯣ ꯁꯦꯛꯃꯥꯏꯒꯤ ꯄꯔꯦꯡ ꯍꯥꯏꯔꯗꯤ ꯀꯩꯅꯣ ꯏꯁꯇꯨꯗꯦꯟꯃꯛꯇꯤ ꯑꯣꯏꯔꯝꯒꯗꯧ ꯃꯥꯟꯗ꯭ꯔꯦ
ꯀꯣꯂꯁꯀꯥꯕꯅꯤ ꯍꯦ ꯀꯩꯅꯣ ꯅꯪꯁꯨ
ꯁꯤ ꯃꯥꯒꯤ ꯄꯔꯦꯡꯗ ꯀꯩ ꯀꯣꯂꯦꯖ ꯂꯩꯕ꯭ꯔꯣꯅꯦ ꯑꯦ ꯑꯠꯆꯥ ꯑꯆꯥ ꯅꯪꯗꯦꯃ ꯁꯦꯃ ꯑꯣ ꯆ꯭ꯔꯤꯉꯩ ꯅꯪ ꯁꯦꯛꯃꯥꯏꯒꯗꯤ ꯀꯝꯄꯦꯌꯔ ꯇꯧꯕ ꯈꯔ ꯂꯥꯞꯍꯜꯂꯤꯍꯦ ꯅꯪꯁꯨ ꯍꯧꯖꯤꯛꯁꯦ ꯎ ꯅꯪꯒꯤ ꯀꯣꯂꯦꯖꯇ ꯑꯩ ꯒ꯭ꯌꯥꯟ ꯇꯥꯔꯦ ꯑꯣ ꯌꯥꯏ ꯌꯥꯏ ꯑꯗꯨ ꯀꯥꯕꯨꯗꯤ ꯅꯨꯡꯉꯥꯏꯕ꯭ꯔꯣ ꯑꯣ ꯑꯗꯨ ꯀꯣꯂꯦꯖꯇꯣ
ꯀꯥꯗ꯭ꯔꯦꯁꯤ ꯀꯥ
ꯂꯣꯏꯔꯦ
ꯏꯔꯥꯡ ꯂꯩꯕꯒꯤ
ꯁꯨꯇꯤ ꯂꯩꯕ ꯑꯗꯨꯒꯤ
ꯑ ꯃꯥꯥꯏꯇꯅꯦꯅꯦ ꯌꯨꯝꯁꯨ ꯆꯠꯄ ꯌꯥꯗꯕ ꯀꯣꯂꯦꯖꯁꯨ ꯀꯥꯕ ꯌꯥꯗꯕ ꯑꯁ ꯋꯥꯔꯦꯗ
ꯑ ꯑꯗꯨꯗꯤ ꯀꯣꯂꯦꯖꯁꯨ ꯀꯥꯕ ꯌꯥꯗ꯭ꯔꯦ ꯌꯨꯝꯁꯨ ꯆꯠꯄ ꯌꯥꯗ꯭ꯔꯦ ꯑꯗ ꯀꯩꯀꯩ ꯇꯧꯕ ꯇꯥꯔꯦ ꯄ꯭ꯂꯥꯁ ꯑꯟꯗ ꯀꯦ ꯀꯩꯒ ꯂꯩꯒꯦ
ꯂꯩꯇꯦꯇ ꯀꯔꯤꯁꯨꯨ
ꯃꯣꯏ ꯌꯨꯝ ꯄꯥꯟꯁꯤꯅꯤꯀꯣ꯫
ꯃꯤ ꯄꯥꯂꯣꯏꯗ
ꯄ꯭ꯂꯥꯟ ꯂꯩꯇ꯭ꯔꯗꯤ ꯌꯨꯝ ꯄꯥꯜꯂꯦ ꯍꯥꯏꯒꯟꯃꯤꯅꯤꯒ꯫
ꯎꯝ ꯏꯨꯝ ꯄꯥꯂꯣꯏꯌꯦ ꯏꯔꯥꯡ ꯐꯠꯇꯦ
ꯍꯣꯏꯗ
ꯅꯪ ꯑꯣꯏꯅ ꯄꯜꯂꯣ
ꯈꯪꯗꯦꯅꯦ ꯑꯩꯈꯣꯏꯁꯨ ꯀꯣꯂꯦꯖꯀ ꯀꯥꯔꯝꯃꯤꯕꯅꯤꯅꯦ ꯑꯗꯨ ꯇꯥꯕꯗꯤ ꯌꯥꯝꯅ ꯂꯥꯏꯌꯦꯕ ꯂꯣꯏꯕꯗꯤꯅꯦꯕ ꯉꯥꯎꯔꯤꯕꯁꯦ
ꯎꯝ꯫ ꯔꯦꯟꯗ ꯂꯥꯏꯕ꯭ꯔꯣ ꯅꯪꯁꯨ꯫
ꯍꯣꯏ
ꯅꯊꯟꯗꯔꯣ
ꯎꯝ ꯏꯊꯟꯇꯗꯤ ꯅꯠꯇꯦ ꯍꯧꯖꯤꯛꯄꯨꯗꯤ ꯏꯊꯟꯇ ꯂꯩꯏꯀꯣ ꯑꯗꯨꯁꯨ ꯂꯩꯕꯨꯗꯤ ꯏꯊꯟꯇꯗꯤ ꯅꯠꯇꯦ
ꯕꯖꯥꯔꯗ ꯑꯣꯏꯔꯝꯒꯅꯤ ꯅꯪ ꯂꯩꯕꯗꯣ
ꯑ ꯃꯅꯤꯄꯨꯔꯒꯤ ꯃꯌꯥꯏꯗꯅꯤ ꯋꯦꯗꯔ ꯔꯤꯄꯣꯔꯠꯇꯒꯤ ꯍꯥꯏꯕꯤꯕ ꯌꯥꯏꯌꯦꯦ ꯅꯣꯏꯔꯣꯝꯗꯁꯨ ꯍꯧꯖꯤꯛ ꯀꯟꯅ ꯅꯨꯡꯁꯥ ꯁꯥꯔꯝꯒꯅꯤ꯫
ꯁꯥꯏ ꯌꯥꯝ ꯁꯥꯑꯦ꯫
ꯑꯥ ꯗꯨꯅꯦꯕ ꯉꯔꯥꯡ ꯉꯔꯥꯡ ꯅꯣꯡ ꯇꯥꯔꯝꯅꯤꯅ ꯅꯨꯡꯗꯥ꯫
ꯇꯥꯗꯦꯗ ꯈꯤꯇꯪ-ꯈꯤꯇꯪ ꯆꯨꯔꯒ ꯑꯗꯨꯝ ꯇꫭꯛ
ꯈꯤꯇꯥꯡ ꯀꯈꯤꯇꯪ ꯑꯁ ꯑꯩꯈꯣꯏꯔꯣꯝꯗꯁꯨ ꯍꯣꯏ ꯈꯤꯇꯪ ꯈꯤꯇꯪꯅꯤ ꯑꯗꯨ ꯆꯨꯝꯃꯤꯗ ꯑꯩꯁꯨ ꯅꯨꯡꯗꯥꯡ ꯍꯥꯏꯕꯗꯤ ꯉꯔꯥꯡ ꯍꯥꯏꯕꯗꯤ ꯉꯔꯥꯡꯒꯤ ꯄꯨꯡ ꯏꯂꯚꯦꯟ ꯇꯨꯋꯦꯜꯕ ꯀꯨꯝꯕꯀꯣ꯫ ꯑ ꯑꯗꯨꯗꯤ ꯏꯁ ꯏꯕꯥꯅꯤꯁꯤ ꯌꯥꯝꯗꯤ ꯂꯥꯞꯅꯔꯝꯑꯔꯣꯏꯗ꯫
ꯀꫭꯏꯕ ꯂꯥꯛꯑꫭ꯫
ꯑ ꯍꯣꯏ ꯑꯦꯟꯁꯥꯡꯒꯨꯝꯕ ꯍꯥꯎꯕ ꯀꯥꯟꯗꯀꯣ ꯈꯔ꯫
ꯏꯁꯥ ꯍꯥꯏꯗꯔꯁꯨ ꯑꯗꯨꯝ ꯂꯥꯛꯑꫭꯗ꯫
ꯍꯧꯍꯟꯒꯦ ꯍꯥꯏꯕ꯭ꯔꯣ ꯅꯪꯅ꯫
ꯅꯪ ꯄꯨꯔꯒ ꯂꯥꯛꯑꯣꯅꯦ ꯅꯨꯄꯥ ꯃꯥꯟꯈꯤꯗ꯭ꯔꯦꯍꯦ꯫
ꯑꯠꯆꯥ ꯑꯠꯁ ꯍꯣꯏꯅꯦ ꯏꯟꯁꯥꯡ ꯄꯨꯗ꯭ꯔꯗꯤ ꯑꯃꯨꯛꯀ ꯑꯁ ꯑꯗꯨ ꯀꯩꯅꯣ ꯐꯖ ꯐꯖꯕ ꯀꯣꯏꯁꯟ ꯄꯨꯊꯣꯔꯛꯑꯅꯤ ꯀꯣꯏꯁꯟꯒ ꯑꯦꯟ ꯁꯔꯒ ꯍꯥꯥ
ꯗꯤ ꯀꫭꯏꯕ꯭ꯔꯣ ꯑꯗꯨꯗꯤ꯫
ꯑꯠꯆꯥ ꯑꯁ ꯑꯗꯨ ꯐꯥꯎꯗꯤ ꯀꯣꯏꯖꯗ꯭ꯔꯤ ꯍꯦ ꯑꯗꯨ ꯐꯥꯎꯕꯗꯤ꯫ ꯅꯣ ꯍꯥꯏꯕ ꯇꯥꯔꯦ ꯍꯥ꯫
ꯌꯦꯡꯕꯨꯗꯤ ꯍꯧꯗ꯭ꯔꯤꯕꯣ꯫
ꯌꯦ ꯑꯦ ꯀꯨꯏꯔꯦ ꯍꯦ ꯌꯦꯡꯕꯗꯤ꯫
ꯍꯥꯏꯁ꯫ ꯀꯔꯤꯒꯤ ꯍꯧꯖꯤꯛ ꯐꯥꯎ ꯀꯣꯏꯗ꯭ꯔꯤꯕ ꯑꯗꯨꯗꯤ꯫
ꯈꯪꯗꯦꯅꯦ ꯈꯔ ꯅꯩꯕ ꯀꯅꯥꯅꯣ ꯀꯦꯟꯗꯜ ꯆꯦꯟꯅꯔꯒꯨꯝꯕ ꯃꯥꯟꯕ ꯑꯃ ꯊꯤꯕꯅꯤ ꯑꯗꯣ
ꯏꯁ ꯃꯁꯛ ꯌꯥꯝ ꯐꯖꯕꯁꯨ ꯄꯥꯝꯔꯅꯨ ꯕꯦꯔꯥ ꯀꯥꯕꯅꯤ꯫
ꯆ ꯊꯤꯕꯅ ꯈꯔ
ꯊꯤꯔꯒ ꯊꯃꯣꯏ ꯁꯦꯡꯕꯅ ꯐꯥꯕꯅꯤ꯫
ꯑꯣ ꯑꯁ ꯆꯨꯝꯃꯤꯅꯦ ꯗꯨꯁꯨ ꯍꯣꯏ꯫
ꯀꫭ ꯊꯤꯃꯟꯕꯁꯨ ꯌꯦꯡꯔꯨꯅꯨ꯫
ꯎꯝ ꯀꯩꯗꯧꯔꯣ ꯑꯗꯨꯅ ꯑꯃꯨꯛꯀ꯫
ꯏꯁ ꯌꯥꯝ ꯊꯤꯕꯗꯨꯗꯤ ꯅꯪ ꯄꯥꯝ ꯔꯅꯦ ꯌꯥꯝ ꯊꯤꯃꯜꯂꯁꯨ ꯑꯁ ꯑꯩꯒꯤ ꯅꯨꯄꯤꯅꯦ ꯍꯥꯏꯕꯗꯣ ꯇꯜꯂꯦ꯫
ꯑꯁ ꯑꯗꯨ ꯀꯩꯅꯣꯍꯦ ꯑꯗꯨꯗꯤ ꯊꯤꯕ ꯃꯤꯁꯤꯡꯁꯦ ꯀꯃꯥꯏ ꯇꯧꯔꯝꯒꯅꯤ ꯃꯣꯏ ꯀꯩ ꯈꯜꯂꯝꯒꯅꯤ꯫ ꯑꯗꯨꯗꯤ ꯃꯁꯥ ꯃꯇꯣꯟꯇ ꯃꯁꯥ ꯃꯇꯣꯟ ꯅꯠꯇꯦꯗ ꯑꯩꯅ ꯍꯥꯏꯕꯗꯤ ꯗ ꯑ ꯃꯤ ꯂꫭꯏ ꯨꯃꯛ ꯑꯁ ꯑꯁꯤ ꯊꯤꯕꯅꯦ ꯀꯥꯏꯅ ꯂꯣꯏ ꯈꯟꯕꯤꯔꯗꯤ ꯊꯤꯕ ꯊꯤꯕ ꯑꯁꯦꯡꯕ ꯊꯤꯕꯗꯤ ꯀꯃꯥꯏ ꯇꯧꯔꫭꯡꯅꯦ ꯀꯔꯝꯕ ꯋꯥꯈꯜꯗ ꯂꯩꯔꯝꯒꯅꯤ꯫
ꯀꯦ ꯇꯨꯗꯤ ꯑꯍꯍꯍ
ꯊꯤꯕ ꯌꯦꯡꯕ ꯌꯥꯇꯦ ꯑꯩꯗꯤ ꯀꯦꯟꯗꯜ ꯆꯦꯟꯅꯔ ꯃꯥꯟꯕ ꯖꯤꯖꯤ ꯍꯖꯤꯠ ꯃꯥꯟꯕ ꯂꯣꯏ ꯌꯦꯡꯅꯤ ꯍꯥꯏꯔ ꯗꯤ ꯑꯁꯦꯡꯕ ꯊꯤꯕꯗꯤ ꯀꯃꯥꯏ ꯀꯔꯝꯕ ꯋꯥꯈꯜ ꯂꯩꯔꯝꯒꯅꯤ꯫
ꯊꯤꯔꯁꯨ ꯃꯒꯨꯟ ꯑꯃ ꯃꯝꯂꯤ ꯂꯩꯩꯔꯝꯒꯅꯤ꯫ ꯂꯩꯔꯝꯒꯅꯤ꯫
ꯎꯝꯍ ꯑꯗꯨ ꯑ ꯀꯔꯝꯕ ꯒꯨꯟꯅꯗꯤ ꯈ꯭ꯋꯥꯏꯗꯒꯤ ꯑ ꯐꯖꯕ ꯑꯣꯏ ꯅꯪꯒꯤ ꯑꯣꯏꯅꯗꯤ
ꯕꯅꯤꯗ
ꯍꯥꯏꯗꯤ ꯂꯩꯗꯅ ꯅꯣꯏꯅ ꯌꯦꯡꯕ ꯀꯥꯟꯗ ꯑꯁꯤꯒꯨꯝꯕꯒꯤ ꯀꯒꯨꯟꯣꯏꯗꯤ ꯌꯦꯡꯍꯧꯔꯣꯍꯦ ꯊꯥꯗꯣꯛꯑꯅꯨ ꯀꯥꯏꯅ ꯍꯥꯏꯕꯒꯨꯝꯕ ꯑꯃꯖꯤ ꯂꯩ ꯔꯪꯅꯤꯗ ꯅꯅ ꯑꯣꯏꯒꯦ ꯁꯤꯈꯔꯦ ꯈꯔ ꯍꯥ
ꯑꯩꯒꯤ ꯋꯥꯈꯜꯗꯗꯤꯀꯣ ꯌꯥꯝ ꯌꯥꯝ ꯊꯤꯃꯜꯂ ꯄꯥꯝꯃꯦ ꯑꯩꯩꯅꯄꯥꯥ ꯑꯣꯏꯗꯗ
ꯑꯝ ꯍꯝ
ꯌꯦꯡꯕ ꯌꯥꯕ ꯂꯩꯗꯅ ꯈꯤꯇꯪ
ꯆꯥꯡ ꯆꯥꯡ ꯈꯔ ꯍꯥꯏꯔꯛꯑꯣꯅꯦ ꯈꯔ ꯀꯅꯥꯒꯨꯝꯕ ꯖꯨꯡꯀꯨꯞ ꯀꯨꯝꯕ ꯃꯥꯟꯕ ꯇꯥꯏꯞꯇ꯭ꯔꯕ
ꯆꯂꯣ ꯍꯥꯗ
ꯁꯦ ꯄꯥꯃꯅꯤꯗꯔꯥꯡꯁꯦ ꯖꯨꯀ ꯀꯨꯝꯕ ꯑꯣꯏꯔꯗꯤ ꯍꯥ ꯅꯠꯇ꯭ꯔꯁꯨ ꯀꯩꯅꯣ ꯀ ꯀ ꯀꯣꯔꯤꯌꯟꯒꯤ ꯗ꯭ꯔꯃꯥꯒꯨꯝꯕ ꯌꯦꯡꯗ꯭ꯔꯣꯅꯦ
ꯌꯦꯡꯗꯤ
ꯊꯔꯥꯡꯃꯨꯅꯤꯗ
ꯑꯩꯅ ꯄꯥꯝꯕ ꯑꯃꯈꯛꯇꯤ ꯂꯩ ꯀꯣꯔꯤꯌꯟꯒꯤ ꯅꯠꯇꯦꯗ
ꯎꯝ
ꯃꯅꯤꯄꯨꯔꯒꯤꯗꯤ ꯑ ꯑꯕꯥꯗ
ꯑꯥ ꯑꯥ ꯑꯥ ꯑꯥ ꯆꯔꯥꯄꯒ ꯍꯥꯏꯈꯤꯕꯗꯣ ꯑꯥ ꯁ ꯑꯗꯨꯒꯨꯝꯕ ꯑꯃ ꯐꯪꯉꯗꯤ ꯐꯥꯎꯕ ꯐꯩꯅꯦ ꯑꯗꯨꯗꯤ
ꯑ ꯁꯤ ꯌꯥꯝ ꯂꯩꯌꯦꯕꯃꯥꯅꯦ
ꯑꯣ ꯍ ꯀꯦꯁ ꯑꯩꯁꯨ ꯑꯔꯥꯄꯄꯥ ꯃꯥꯅ ꯃꯜꯍꯟꯗ꯭ꯔꯗꯤ ꯌꯥꯗ꯭ꯔꯦ ꯀꯅꯥ ꯈꯪ ꯑꯃꯨ ꯑꯗꯩ ꯆꯕꯤꯁꯤꯡ ꯃꯊꯪ ꯃꯊꯪ ꯑꯃꯒ ꯉꯞꯊꯔꯗꯤ
ꯑꯩꯅꯗꯤ ꯐꯖꯗꯦ ꯍꯥꯏ ꯑꯔꯥꯕꯗ
ꯎꯝ ꯌꯥꯗꯤ ꯌꯥꯏꯗ ꯌꯥꯗꯤ ꯌꯥꯏꯗ ꯑꯗꯨ ꯅꯨꯄꯥꯥꯗ ꯍꯣꯏ ꯁꯨꯝ ꯌꯥꯝ ꯊꯤꯕꯗꯤ ꯑꯣꯏꯗꯤ ꯑꯣꯏꯗꯣꯏ ꯃꯥꯜꯂꯦꯗ ꯍꯤꯔꯣꯒꯨꯝꯕꯗ ꯈꯔ ꯄꯛꯄꯗꯨꯗꯤ ꯄꯛꯑꯦꯕ ꯑꯗꯨꯝ ꯀꯨꯝꯕ ꯌꯥꯕ ꯆꯥꯡꯅꯦꯕ
ꯃꯥꯒꯤꯦ ꯅꯝꯕꯔ ꯊꯤꯕꯤ ꯌꯣ
ꯑ ꯐꯪꯉꯗꯤ ꯅꯪ ꯐꯣꯟ ꯇꯧꯊꯒꯦꯁꯤꯅꯦꯕ
ꯑ ꯇꯧꯋꯦꯁꯤꯅꯦꯦ ꯍꯥꯏꯗꯤꯦ
ꯑꯗꯨ ꯀꯩ ꯍꯥꯏꯥꯟꯅ ꯍꯥꯏꯕ ꯇꯥꯔꯦ ꯑꯗꯨꯗꯤ ꯐꯣꯟ ꯅꯝꯕꯔꯕꯨꯗꯤ ꯊꯤꯔꯁꯦ ꯊꯤꯔꯦ ꯈꯂꯁꯦꯕ
ꯐꯪꯒꯗ ꯄ ꯃꯥꯥꯟꯗꯅ
ꯐꯪꯉꯦ ꯈꯜꯂꯦ ꯁꯤꯅꯦ ꯑꯗꯣꯪ ꯀꯅꯥ ꯈꯪꯉꯀꯣ ꯑꯗꯣ ꯐꯪꯉꯦ ꯈꯜꯂꯤꯁꯦꯕ ꯑꯗꯨ ꯀꯩ ꯍꯥꯟꯅ ꯍꯥꯏꯕ ꯇꯥꯔꯦ ꯀꯣꯜ ꯇꯧꯔꯒ
ꯏꯁ ꯀꯧ ꯍꯥꯟꯅ ꯇꯧꯔꯣꯏꯗ ꯇꯦꯛꯁ ꯊꯥꯒꯅꯤ ꯑꯩꯗꯤ
ꯄ꯭ꯔꯣꯁ ꯇꯧꯒꯅꯤ ꯀꯥꯏꯅ
ꯑꯦ ꯍꯥꯏꯅꯤꯡꯗ꯭ꯔꯦ ꯍꯦ ꯁꯤꯃꯛꯇꯛꯇꯤ ꯍꯥꯏꯗꯄꯩ ꯌꯥꯔꯦ
ꯇꯥꯛꯄꯤ ꯌꯥꯏ ꯍꯥꯏꯕꯁꯤꯗ ꯋꯥꯠꯄ ꯄꯥꯠꯀ ꯂꯩꯔꯝꯃꯗꯤꯁ ꯑꯗꯨꯕꯨ
ꯑꯩꯅ ꯍꯥꯏꯗ꯭ꯔꯁꯨ ꯑꯗꯨꯝ ꯇꯥꯛꯄꯤꯕ ꯌꯥꯏꯅꯦ
ꯑꯩꯉꯣꯟ ꯑꯩ ꯍꯦꯟꯅ ꯑꯃꯨꯛ ꯍꯩꯔꯝꯃꯗꯤ ꯀꯅꯥ ꯈꯪ ꯍꯩꯔꯝꯗꯕ ꯄꯥꯔꯠ ꯂꯩꯔꯗꯤꯀꯣ ꯑꯩꯈꯣꯏꯅ ꯈꯔ ꯃꯁꯥꯂꯥ ꯍꯥꯞꯆꯤꯟꯕ ꯌꯥꯕꯅꯦꯕ
ꯎꯞ
ꯑꯍꯦ
ꯎ
ꯑꯗꯣ ꯑꯁ ꯀꯩꯅꯣ ꯍꯪꯉꯧꯅꯦ ꯀꯩꯀꯩꯅꯣ
ꯑꯁ ꯅꯪ ꯑꯣꯏꯅ ꯍꯉꯧ ꯍꯧꯖꯤꯛ
ꯑꯣꯏꯅ ꯍꯪꯉꯧꯔꯥ ꯑꯗꯨ ꯐꯔꯦꯅꯦ
ꯅꯪ ꯂꯤꯁꯦ ꯈꯅꯥꯎ ꯅꯨꯡꯉꯥꯏꯕ ꯃꯥꯂꯤꯀꯣ
ꯎꯝ ꯊꯅꯥꯎ ꯅꯨꯡꯉꯥꯏꯇꯕ ꯅꯠꯇꯦ ꯏꯪꯕ ꯏꯁꯤꯡ ꯏꯪꯕ ꯊꯛꯄꯤꯕꯤꯀꯣ ꯍꯧꯖꯤꯛꯈꯛ ꯏꯁꯤꯡ ꯏꯪꯕ ꯊꯛꯄꯤꯕꯒꯤ ꯀꯩꯅꯣꯝꯃ ꯀꯅꯥꯎ ꯀꯩꯅꯣꯝꯃ ꯇꯧꯕ ꯑꯗꯨ ꯎꯝ ꯍꯧꯖꯤꯛꯀꯥꯟꯁꯦ ꯋꯥꯔꯤꯁꯦ ꯌꯥꯝ ꯇꯣꯏꯅ ꯁꯥꯔꯦꯅ ꯃꯤ ꯀꯅꯥ ꯀꯅꯥ ꯀꯅꯥꯅꯣꯀꯣ ꯌꯥꯝ ꯇꯣꯏꯅ ꯇꯔꯦꯛ ꯇꯧꯊꯔꯛꯑꯦꯗꯅ ꯍꯧꯖꯤꯛꯀꯥꯟꯁꯦ ꯑꯗꯨꯗ ꯅꯨꯄꯥꯁꯨ ꯌꯥꯎꯔꯦ ꯅꯨꯄꯤꯁꯨ ꯌꯥꯎꯔꯦ ꯀꯣ ꯁꯨꯔꯦꯕ ꯑꯗꯣ ꯅꯨꯄꯤꯒꯤꯗꯤ ꯇꯣꯉꯥꯟꯅ ꯊꯝꯃꯁꯦ ꯑꯗꯣ ꯅꯨꯄꯥꯒꯤ ꯀꯦꯇꯤꯒꯣꯔꯤꯗ ꯀꯔꯝꯕꯝꯕ ꯇꯥꯏꯞ ꯀ꯭ꯋꯥꯏꯗꯒꯤ ꯋꯥꯔꯤ ꯁꯥꯕ ꯅꯨꯡꯉꯥꯏ
ꯑꯁ ꯈꯪꯗꯦꯍꯦ ꯑꯩ
ꯍꯦ ꯈꯪꯗꯦꯅ ꯑꯟꯁꯔ ꯇꯧꯅꯨꯗ ꯑꯦꯠꯂꯤꯁ ꯀꯅꯣ ꯑꯃꯗꯤ ꯍꯥꯏꯌꯨꯗ ꯈꯪꯗꯦ ꯢꯁ ꯅꯣꯠꯗ ꯁꯣꯂꯨꯁꯟ ꯍꯥꯏꯔꯣꯅꯦ
ꯎꯝ ꯍꯥꯏꯅꯤꯡꯗꯦ ꯇꯜꯂꯦ
ꯑꯣꯀꯦ ꯐꯔꯦ ꯑꯗꯨꯗꯤ ꯈ꯭ꯋꯥꯏꯗꯒꯤ ꯍꯩꯅꯗꯕ ꯇꯥꯏꯞꯁꯦ ꯀꯔꯝꯕ ꯃꯑꯣꯡꯅ ꯈ꯭ꯋꯥꯏꯗꯒꯤ ꯊꯦꯡꯅꯩ
ꯑꯁ ꯅꯨꯄꯥ ꯑꯃꯀꯣ
ꯎꯝ
ꯕꯦꯔꯥꯅꯦ ꯀꯣꯜ ꯇꯧꯔꯛꯑꯒ ꯀꯣ ꯑꯩꯈꯣꯏꯅ ꯍꯧꯖꯤꯛ ꯍꯥꯏ